ꯔꯣ__
ꯇꯥꯏꯌꯦ꯫
ꯃꯇꯝ ꯁꯨꯔꯕ ꯃꯥꯜꯂꯦ꯫
ꯑꯗꯨꯅꯦ ꯃꯇꯝ ꯁꯨꯔꯕ ꯃꯥꯜꯂꯦ ꯅꯣꯏꯗꯤ ꯅꯨꯡꯁꯤꯠꯀꯨꯝꯕ ꯌꯥꯝ ꯌꯥꯝ ꯇꯥꯕ꯭ꯔꯥ? ꯑꯗꯨꯅꯤ___
ꯍꯥꯥ
ꯏꯁꯤꯡꯗ ꯑꯗꯨꯝ ꯂꯩꯇ꯭ꯔꯥꯁꯨ ꯏꯁꯥ ꯏꯁꯥꯅ ꯈꯨꯁꯤꯗ ꯂꯧꯕ ꯌꯥꯕ꯭ꯔꯥ
ꯇꯨꯔꯦꯟꯗꯒꯤꯔꯣ
ꯍꯣꯏ꯫
ꯌꯥꯏꯌꯦ ꯀꯩꯝꯇ ꯀꯥꯏꯗꯦ ꯑꯗꯨꯝ ꯂꯧꯔꯒ ꯑꯗꯨꯝ ꯆꯠꯂꯦ꯫ ꯒꯥꯔꯤꯒ ꯂꯩꯔꯗꯤꯅꯦ ꯏꯁꯤꯡ ꯄꯨꯟꯗꯣ___ ꯒꯥꯔꯤꯗ ꯂꯣꯏꯅꯃꯛ ꯍꯥꯞꯆꯤꯜꯂꯒ ꯑꯗꯨꯝ ꯇꯨꯔꯦꯟꯅ ꯆꯠꯄꯅꯦ ꯍꯥꯞꯄ꯫
ꯑꯗꯨꯗꯤ ꯐꯩꯁꯥꯁꯨ ꯌꯥꯝꯅ ꯀꯣꯝꯂꯝꯅꯤꯀꯣ꯫
ꯑ ꯑꯗꯨꯗꯗꯤ ꯍꯣꯏ ꯌꯥꯝ ꯀꯣꯝꯃꯦ ꯑꯇꯩꯗꯗꯤ__ ꯑꯇꯩꯗꯤ ꯌꯥꯗ꯭ꯔꯦ꯫
ꯌꯥꯗ꯭ꯔꯦ꯫
ꯎꯝ
ꯀꯔꯤꯁꯨ ꯇꯧꯗꯦꯗ ꯑꯗꯨ ꯅꯣꯏꯗꯤ ꯏꯁꯤꯡꯒꯤ ꯑꯗꯨꯝ ꯈꯨꯁꯤꯟꯅ ꯂꯧꯔꯦ ꯑꯗꯨꯗꯤ ꯆꯥꯅꯤꯡꯉꯥꯏ ꯈꯣꯠꯅꯤꯡꯉꯥꯏꯗ ꯑꯗꯨꯝ ꯐꯪꯕ꯭ꯔꯥ
ꯑꯩꯈꯣꯏ ꯆꯥꯅꯤꯡꯉꯥꯏ ꯈꯣꯠꯅꯤꯡꯉꯥꯏꯗꯤ ꯑꯩꯈꯣꯏ ꯂꯧ ꯑꯅꯤ ꯂꯩꯌꯦꯕꯣ ꯂꯧꯁꯪ ꯑꯅꯤ ꯂꯩꯌꯦ ꯍꯣꯏ ꯑꯗꯨ ꯑꯗꯨꯒ ꯏꯪꯈꯣꯟꯁꯨ ꯂꯩꯑ ꯏꯤꯡꯒꯣꯟꯜꯗꯒꯤ ꯑꯦꯟꯁꯥꯡ ꯑꯗꯨꯝ ꯆꯥꯏꯌꯦ ꯑꯗꯨꯒ ꯆꯦꯡꯗꯤ ꯑꯩꯈꯣꯏ ꯂꯧꯁꯪꯗꯒꯤ
ꯑꯣ ꯆꯦꯡꯁꯨ ꯅꯣꯏꯗꯒꯤ
ꯑꯥꯝ
ꯑꯗꯨꯗꯤ ꯅꯩꯔꯦꯅꯦ
ꯆꯥꯕ ꯍꯩꯕꯕꯨ ꯁꯥꯒꯨꯝꯕꯗꯤ ꯂꯧꯋꯦ ꯍꯣꯏ
ꯍꯣꯏ ꯑꯗꯣ ꯑꯗꯨꯃꯥꯏꯅ ꯊꯥꯔꯒ ꯆꯥꯕꯗꯣ ꯑꯗꯨꯝ ꯅꯨꯡꯉꯥꯏꯔꯦꯅꯀꯣ ꯄꯩꯁꯥꯁꯨ ꯈꯔꯗꯤ ꯇꯨꯡꯁꯤꯜꯂꯦꯅꯁꯥꯗꯤ ꯍꯣꯏ ꯆꯥꯗꯕ ꯌꯥꯗꯦ ꯑꯗꯨ ꯑꯣꯏꯔꯁꯨ ꯏꯟꯁꯥꯡ ꯅꯥꯄꯤꯒꯨꯝꯕ ꯇꯨꯔꯦꯟꯁꯨ ꯂꯩꯕꯒꯤ ꯉꯥꯒꯨꯝꯕ ꯊꯥꯔꯣꯏꯒꯨꯝꯕꯁꯨ ꯑꯗꯨꯝ ꯂꯩꯒꯗꯕ ꯃꯥꯜꯂꯤꯦꯗ
ꯑꯣ ꯑꯣ ꯑꯗꯨꯝ ꯆꯠꯄꯅꯦ ꯅꯣꯡꯖꯨ ꯅꯣꯡ ꯅꯣꯡꯆꯨꯕ ꯃꯇꯝꯁꯤꯗꯗꯤ ꯍꯦꯟꯅ ꯊꯔꯣꯏꯁꯨ ꯌꯥꯝ ꯂꯩꯅꯤ ꯏꯁꯤꯡꯁꯨ ꯑ ꯉꯥꯁꯨ ꯌꯥꯝ ꯂꯩꯅꯤ꯫ ꯑꯗꯨꯝ ꯐꯥꯕ ꯆꯠꯇꯣꯏꯅꯦ ꯑꯩ ꯍꯧꯖꯤꯛ ꯄ꯭ꯔꯤꯈꯥ ꯂꯣꯏꯔꯒ ꯌꯨꯝ ꯆꯠ ꯀꯦꯅ ꯈꯟꯕꯅꯦ ꯆꯠꯂꯗꯤ ꯊꯔꯣꯏ ꯑꯩ ꯊꯔꯣꯏ ꯄꯨꯔꯛꯄꯤꯒꯦ ꯉꯥꯁꯨ ꯄꯨꯔꯛꯄꯤꯒꯦ ꯑꯇꯩꯗꯤ
ꯍꯣꯏ ꯍꯣꯏ ꯄꯨꯔꯛꯄꯤꯌꯣ ꯌꯥꯝ ꯄꯨꯔꯛꯄꯤꯌꯣ ꯅꯣꯏꯒꯤꯗ ꯂꯩꯕ ꯂꯣꯏꯅꯃꯛ ꯄꯨꯔꯛꯄꯤꯌꯣ꯫
ꯑꯗꯨꯗꯤ ꯑꯩ ꯋꯥꯔꯅꯤ ꯑꯃꯨꯛꯀ ꯂꯣꯏꯅꯃꯛ ꯄꯨꯔꯛꯔꯗꯤ ꯑꯩ ꯋꯥꯔꯅꯤꯑ
ꯑꯗꯨꯅꯦ ꯑꯗꯨ ꯅꯣꯡ ꯆꯨꯕ ꯀꯥꯟꯗ ꯆꯠꯄꯁꯦ ꯈꯔꯗꯤ ꯀꯤꯌꯦꯀꯣ ꯍꯥꯏꯗꯤ ꯏꯁꯤꯡꯗꯨ ꯌꯥꯝꯃꯗꯤ ꯁꯣꯛꯄ ꯈꯣꯠꯄ ꯌꯥꯏꯌꯦꯅꯀꯣ ꯏꯔꯣꯏꯕ ꯍꯩꯕ꯭ꯔꯣ ꯅꯪꯗꯤ
ꯑꯩꯗꯤ ꯍꯣꯏ ꯍꯩꯌꯦ ꯅꯪ ꯍꯩꯗ꯭ꯔꯣ ꯅꯪ ꯅꯪꯗꯤ ꯍꯩꯕ꯭ꯔꯣ
ꯑꯩꯗꯤ ꯍꯩꯇꯦ ꯑꯩꯗꯤ ꯍꯩꯇꯦ ꯁꯨꯛꯍꯩ ꯍꯩꯇꯦ ꯏꯔꯣꯏꯕꯁꯦ꯫ ꯍꯣꯏ ꯑꯗꯨ ꯑꯩꯗꯤ ꯌꯥꯝ ꯀꯤꯌꯦ꯫
ꯎꯝ
ꯑꯩꯗꯤ ꯏꯔꯣꯏꯕꯁꯦ ꯌꯥꯝ ꯀꯤꯕ ꯋꯥꯅꯤꯗ ꯑꯩꯗꯤ ꯏꯁꯤꯡ ꯏꯁꯤꯡꯗ ꯆꯪꯒꯗꯕꯁꯦ ꯌꯥꯝ ꯀꯤꯌꯦꯕ ꯍꯧꯔꯦꯟ ꯏꯁꯇ꯭ꯔꯣꯛꯄ ꯈꯣꯠꯄ ꯇꯧꯔꯛꯑꯗꯤ ꯍꯥꯏꯅ
ꯀꯔꯤꯝꯇ ꯇꯧꯔꯣꯏ ꯅꯪ ꯃꯔꯝ ꯈꯪꯉꯗꯤ ꯀꯔꯤꯝꯇ ꯇꯧꯗꯕꯅꯦ꯫ ꯌꯥꯝ ꯅꯨꯡꯉꯥꯏꯕꯅꯦ ꯑꯇꯤꯌꯥꯗ ꯄꯥꯏꯕꯒꯨꯝꯕꯅꯦ꯫
ꯑꯁꯇꯨꯗꯤ ꯍꯟꯅꯩꯈꯔꯦꯅꯦ ꯑꯗꯨꯅ ꯍꯦꯟꯅ
ꯎꯝ ꯎꯝ
ꯈꯪꯗ꯭ꯔꯦꯗ ꯑꯗꯨꯗꯤ ꯍꯥꯏꯐꯦꯠ ꯌꯦꯡꯊꯣꯛꯄ ꯇꯥꯔꯦ ꯅꯨꯡꯉꯥꯏꯕ꯭ꯔꯥ ꯅꯨꯡꯉꯥꯏꯇꯕ꯭ꯔꯥ ꯑꯗꯨ
ꯅꯪ ꯍꯟꯗꯛ ꯆꯍꯤꯁꯦ ꯁꯪꯉꯔꯣꯏꯗ꯭ꯔꯣ ꯁꯪꯉꯗꯤ ꯄꯨꯕꯤꯒꯦ꯫
ꯍꯣꯏ ꯁꯪꯉꯗꯤ ꯑꯗꯨꯝ ꯍꯥꯏꯔꯛꯀꯦꯀꯣ ꯄꯨꯂꯞ ꯆꯠꯃꯤꯟꯅꯁꯦ꯫
ꯎꯝ ꯄꯨꯕꯤꯒꯦ ꯑꯈꯣꯏ ꯈꯨꯟꯗ
ꯍꯣꯏ ꯌꯥꯝ ꯅꯨꯡꯉꯥꯏꯅꯤ ꯑꯗꯨꯗꯤ꯫
ꯑꯦ ꯑꯗꯨꯒ ꯑ ꯅꯪꯅ ꯍꯧꯖꯤꯛ ꯂꯩꯐꯝꯗꯣ ꯍꯧꯖꯤꯛ ꯍꯧꯖꯤꯛ ꯂꯩꯐꯝꯁꯦ꯫
ꯑꯥ
ꯑꯗꯨꯗ ꯊꯥꯡꯖꯤꯡ ꯌꯥꯝ ꯂꯩꯑꯦ ꯍꯌꯦꯑ
ꯍꯣꯏ ꯊꯥꯡꯖꯁꯨ ꯌꯥꯝ ꯂꯩꯕꯅꯤ ꯍꯩ ꯔꯥꯁꯨ ꯌꯥꯝ ꯂꯩꯕꯅꯤ꯫
ꯑꯥ ꯅꯣꯡꯃ ꯂꯥꯛꯀꯦ ꯅꯣꯏꯗꯁꯨ ꯅꯪ ꯑꯗꯨꯝ ꯂꯥꯛꯑꯦ ꯅꯣꯡꯃꯗꯤ ꯑꯩ ꯑꯩ ꯑꯣꯏꯅ ꯂꯥꯛꯀꯦ꯫
ꯍꯣꯏ ꯅꯣꯡꯃꯗꯤ ꯅꯪ ꯑꯣꯏꯅ ꯂꯥꯛꯑꯣ ꯑꯗꯨꯒ ꯌꯦꯡꯕ ꯂꯥꯛꯑꯣ ꯌꯥꯝ ꯅꯨꯡꯉꯥꯏꯕꯅꯦ꯫ ꯍꯩ ꯔꯥꯁꯨ ꯌꯥꯝ ꯂꯩꯌꯦ꯫ ꯅꯪꯗꯤ ꯌꯥꯝ ꯌꯥꯝ ꯄꯨꯗꯣꯏꯅꯦ ꯍꯩ ꯔꯥꯁꯨ ꯑꯦꯟꯁꯥꯡ ꯅꯥꯄꯤꯁꯨ
ꯕꯟꯅ ꯆꯥꯎꯒꯨꯝ ꯄꯨꯔꯛꯈ꯭ꯔꯅꯤ꯫
ꯍꯣꯏ ꯄꯨꯔꯛꯑꯣ ꯑꯗꯨꯒ ꯕꯦꯔꯨꯛꯀꯨꯝꯕꯁꯨ ꯌꯥꯝ ꯂꯩꯕꯅꯤꯀꯣ ꯅꯪ ꯍꯦꯛꯄ ꯂꯥꯛꯑꯣ ꯅꯣꯡꯃ꯫ ꯅꯪ ꯊꯕꯛ ꯊꯕꯛ ꯁꯪꯕ ꯃꯇꯝꯗ ꯂꯥꯛꯑꯣ
ꯍꯣꯏ ꯍꯣꯏ ꯌꯦꯡꯒꯦ ꯆꯍꯤ ꯑ ꯆꯍꯤ ꯍꯥꯏꯌꯦ꯫ ꯇꯥꯔꯤꯛ ꯇꯔꯤꯛ ꯀꯨꯟ ꯐꯥꯎꯕꯗꯤ꯫
ꯇꯥꯔꯤꯛ ꯀꯨꯟ ꯐꯥꯎꯗꯤ ꯍꯣꯏ ꯑꯩꯁꯨ ꯇꯥꯔꯤꯛ ꯀꯨꯟ ꯐꯥꯎꯗꯤ ꯑꯩꯒꯤ ꯄꯣꯔꯤꯈꯥ ꯂꯩꯕꯒꯤꯀꯣ ꯄꯣꯔꯤꯈꯥꯗꯣ ꯑꯗꯨ ꯑꯗꯨꯝ ꯊꯥꯔꯒ ꯅꯪ ꯂꯥꯛꯂ꯭ꯔꯁꯨ ꯑꯩ ꯊꯣꯛꯄꯗꯣ ꯐꯔꯛ ꯌꯥꯝ ꯇꯥꯔꯅꯦꯕꯀꯣ ꯑꯗꯨꯒꯤ ꯅꯪ ꯇꯥꯔꯤꯛ ꯀꯨꯟꯒꯤ ꯃꯃꯥꯡ ꯍꯦꯟꯂꯒ ꯂꯥꯛꯀꯦ ꯍꯥꯏꯔꯁꯨ ꯑꯗꯨꯝ ꯂꯥꯛꯑꯣ꯫
ꯎꯝ ꯑꯗꯣ ꯑꯩꯈꯣꯏ ꯑꯩꯈꯣꯏ ꯏ ꯅꯥꯛꯇꯅꯦ꯫ ꯐꯤ ꯇꯨꯕꯤ ꯑꯃ ꯂꯩꯌꯦꯕ
ꯎꯝ
ꯑꯗꯣ ꯑꯗꯨꯝ ꯐꯤ ꯇꯨꯔꯒꯂꯩꯕ ꯑꯩ ꯂꯥꯛꯄꯗꯅꯦ ꯅꯪ ꯅꯪꯒꯤꯗꯃꯛ ꯐꯤ ꯑꯃ ꯄꯨꯔꯛꯀꯦ ꯑꯗꯣ ꯀꯩ ꯃꯆꯨ ꯄꯥꯝꯒꯦ ꯅꯪ
ꯑꯩꯗꯤ ꯁꯪꯕ ꯑꯣꯏꯅ ꯄꯨꯕꯤꯔꯛꯑꯣ ꯁꯪꯕꯅ ꯍꯦꯟꯅ ꯃꯆꯨ ꯊꯣꯛꯀ ꯅꯤ
ꯑꯗꯣ ꯅꯪꯗꯤ ꯉꯧ ꯉꯧꯁꯨ ꯉꯧꯕꯅꯤꯅ ꯑ
ꯍꯣꯏ ꯁꯪꯕꯅ ꯅꯨꯡꯉꯥꯏꯅꯤꯌꯦ ꯑꯗꯨꯗꯤ
ꯑꯗꯨꯗꯨꯅ ꯍꯦꯟꯅ ꯄꯛꯆꯒꯅꯤ ꯑꯃꯨꯕꯁꯨ ꯑꯗꯨꯝ ꯄꯛꯆꯅꯤꯗ
ꯑꯗꯨ ꯑꯣꯏꯔꯁꯨ ꯑꯃꯨꯕ ꯌꯥꯝ ꯂꯩꯃꯟꯈ꯭ꯔꯦ ꯑꯃꯨꯕ ꯉꯥꯛꯇ ꯑꯣꯏꯈ꯭ꯔꯦ ꯑꯉꯧꯕꯁꯨ ꯂꯩꯌꯦꯗ ꯑꯗꯣ ꯑꯁꯪꯕꯁꯦ ꯄꯛ ꯂꯩꯇꯦꯕꯀꯣ ꯑꯗꯨꯒꯤ ꯑꯁꯪꯕꯁꯦ ꯑꯣꯏꯅ ꯄꯥꯝꯕ
ꯑꯣ ꯑꯁꯪꯕ ꯑꯃ ꯄꯨꯔꯛꯄꯤꯒꯦ ꯑꯃ ꯑꯃꯈꯛ ꯄꯥꯝꯕ꯭ꯔꯣ ꯅꯠꯇ꯭ꯔꯒ ꯀꯌꯥ ꯄꯥꯝꯒꯦ
ꯑꯅꯤ ꯑꯍꯨꯝꯒꯨꯝꯕ ꯄꯨꯔꯛꯑꯣ ꯅꯪ ꯂꯥꯛꯅꯤ ꯍꯥꯏꯔꯗꯤ ꯃꯃꯜꯁꯨ ꯈꯔ
ꯃꯃꯜ ꯍꯣꯡꯕꯅꯦ ꯌꯥꯝ ꯍꯣꯡꯕꯅꯦ ꯑꯩꯈꯣꯏ ꯑꯩꯈꯣꯏꯔꯣꯝꯗꯗꯤ
ꯑꯗꯨꯗꯤ ꯌꯥꯝ ꯐꯔꯦ ꯑꯩꯈꯣꯏꯔꯣꯝꯗꯗꯤ ꯌꯥꯝ ꯇꯥꯡꯕ ꯅꯤꯡꯉꯣ
ꯅꯣꯏꯔꯣꯝꯗꯗꯤ ꯀꯩ ꯀꯩ ꯑ ꯃꯃꯜ ꯍꯣꯡꯕ꯭ꯔꯥ
ꯀꯗꯥꯏꯗꯒꯤ ꯍꯣꯡꯕ ꯀꯔꯤꯁꯨ ꯂꯩꯇꯦ ꯍꯩ ꯔꯥꯗꯨ ꯈꯛꯇꯅꯦ ꯀꯔꯤꯁꯨ ꯄꯩꯁꯥ ꯀꯔꯤꯁꯨ ꯄꯤꯗꯕꯗ ꯂꯧꯕ ꯌꯥꯕꯗꯣ ꯑꯗꯨꯕꯨꯗꯤ ꯑꯣ ꯌꯥꯝꯅ ꯌꯦꯔꯨꯝꯁꯨ ꯌꯦꯔꯨꯝ ꯌꯥꯝꯅ ꯇꯥꯡꯉꯦ ꯇꯥꯡꯗꯕ ꯂꯩꯇꯦ ꯇ ꯑꯩꯈꯣꯏꯒꯤ ꯁꯤꯗꯗꯤ ꯅꯣꯏꯒꯤ ꯗꯨꯗꯣ ꯈꯔ ꯌꯥꯝꯅ ꯍꯣꯡꯉꯗꯤ ꯈꯔ ꯌꯥꯝ ꯄꯨꯔꯛꯄꯤꯌꯣ
ꯕꯔꯣ ꯑꯍꯣꯡꯕ ꯑꯍꯣꯡꯕ ꯄꯣꯠꯈꯣꯏꯗꯣ ꯄꯨꯔꯛꯄꯤꯒꯦ ꯍꯌꯦꯡ ꯂꯥꯛꯄꯗ ꯍꯌꯦꯡ ꯅꯠꯇꯕ ꯍꯌꯦꯡ ꯍꯥꯏꯔꯒ ꯑꯃꯨꯛꯀ ꯂꯥꯛꯔꯝꯗꯔꯗꯤ
ꯑꯗꯨꯅꯦ ꯅꯪꯉꯣꯟꯗꯤ ꯍꯣꯏ ꯅꯪꯉꯣꯟꯗꯗꯤ ꯊꯥꯖꯕ ꯉꯝꯗꯦ ꯑꯗꯨꯒꯤ ꯅꯪ ꯂꯥꯛꯄ ꯃꯇꯝꯗ ꯈꯣꯡꯕ ꯄꯣꯠꯆꯩ ꯗꯨ ꯈ꯭ꯔꯥ ꯈꯔ ꯄꯨꯔꯛꯑꯣ
ꯍꯣꯏ ꯍꯣꯏ ꯅꯠꯇ꯭ꯔꯒ ꯏꯁꯤꯡ ꯅꯣꯏ ꯅꯣꯏꯔ ꯅꯣꯏꯔꯣꯝꯗꯗꯤ ꯏꯁꯤꯡꯁꯨ ꯇꯥꯡꯕꯅꯤꯅ ꯑꯩꯅ ꯊꯛꯅꯤꯡꯉꯥꯏ ꯏꯁꯤꯡꯁꯨ ꯑꯩꯅ
ꯅꯪ ꯅꯪ ꯄꯨꯕ ꯉꯝꯒꯦꯔꯣ
ꯋꯥꯗꯤ ꯋꯥꯔꯅꯤ ꯑꯗꯨ ꯑꯗꯨ ꯑꯣꯏꯔꯁꯨ ꯑꯗꯨꯝ ꯄꯨꯔꯛꯈ꯭ꯔꯒꯦ
ꯀꯥꯟ ꯋꯥꯔꯤ ꯑꯃ ꯊꯣꯛꯄꯗꯨ ꯅꯪ ꯈꯪꯕ꯭ꯔꯥ
ꯀꯔꯤ ꯋꯥꯔꯤꯅꯣ
ꯃꯪ ꯑ ꯅꯨꯄꯤ ꯅꯨꯄꯤ ꯅꯨꯄꯥ ꯑꯃꯅ ꯅꯨꯄꯤ ꯑꯃ ꯃꯥꯒꯤ ꯅꯨꯄꯤꯗ ꯅꯨꯄꯤ ꯂꯩ ꯂꯩꯅ ꯅꯨꯄꯤ ꯑꯇꯣꯞꯄ ꯀꯣꯏꯕꯒꯤ ꯋꯥꯔꯤꯗꯨ ꯅꯪꯗꯤ ꯇꯥꯔꯕꯣ
ꯇꯥꯗꯦ ꯑꯝꯇ ꯍꯥꯏꯕꯤꯔꯛꯑꯣ
ꯑꯣ ꯃꯣꯏꯅꯤꯁꯦ ꯃꯄꯥꯟꯗꯗꯤ ꯌꯥꯝꯅ ꯅꯨꯡꯁꯤꯅꯕ ꯃꯥꯟꯕ ꯅꯨꯄꯥꯒ ꯅꯨꯄꯤꯁꯦ ꯃꯣꯏꯅꯤꯁꯦ ꯌꯨꯝꯁꯨ ꯄꯥꯟꯃꯤꯟꯅꯈ꯭ꯔꯕꯅꯦꯕ ꯃꯆꯥ ꯅꯨꯨꯄꯥꯁꯨ ꯑꯃ ꯂꯩꯈ꯭ꯔꯕꯅꯦꯕ
ꯑꯃꯈꯛꯇ ꯃꯆꯥ ꯑꯃꯈꯛꯇ꯫
ꯍꯣꯏ ꯃꯆꯥ ꯑꯃꯈꯛꯇ ꯃꯣꯏꯅꯤꯗꯨ ꯂꯨꯍꯣꯡꯕꯁꯨ ꯀꯨꯏꯗ꯭ꯔꯤꯕꯀꯣ ꯑꯗꯨꯒ ꯅꯨꯄꯥ ꯃꯆꯥꯁꯨ ꯑꯃ ꯂꯩꯌꯦꯕ ꯑꯉꯥꯡ ꯃꯆꯥ ꯑꯃ ꯑꯗꯨꯒ ꯅꯨꯄꯥꯗꯨ ꯅꯨꯄꯤ ꯅꯨꯄꯤ ꯑꯇꯣꯞꯄꯗ ꯀꯣꯏꯔꯝꯕ ꯋꯥꯅꯤ ꯑꯗꯨꯒ ꯃꯥꯅ ꯀꯣꯏꯔꯝꯕ ꯅꯨꯄꯤꯗꯁꯨ ꯃꯥ ꯑꯉꯥꯡ ꯂꯩꯈ꯭ꯔꯕ ꯅꯨꯄꯥ ꯂꯩꯈ꯭ꯔꯕ ꯑꯗꯨꯒ ꯍꯣꯏ ꯗꯣꯏꯒꯤ ꯅꯨꯄꯥꯁꯦ ꯌꯥꯝ ꯀꯤꯌꯦ ꯑꯍꯨꯝ꯫ ꯑꯍꯣꯝꯒꯨꯝꯕ ꯉꯛꯇ ꯁꯨꯏꯌꯦ
ꯑꯗꯨꯗꯤ ꯑꯉꯥꯡ ꯃꯆꯥ ꯃꯆꯥ ꯅꯨꯄꯥ ꯅꯨꯄꯥꯁꯤ ꯌꯥꯝ ꯑꯉꯥꯡ ꯑꯣꯏꯔꯝꯃꯤ
ꯍꯣꯏ ꯋꯥꯁꯨ ꯉꯥꯡꯕ ꯍꯩꯇ꯭ꯔꯤꯕꯅꯦꯕꯀꯣ ꯑꯗꯨ ꯌꯦꯡꯉꯨ ꯃꯄꯥꯟꯂꯣꯝꯗꯗꯤ ꯌꯥꯝꯅ ꯅꯨꯡꯁꯤꯕ ꯁꯥꯕꯅꯦꯕ꯫
ꯁꯤꯗꯅꯦꯕ ꯑꯩꯅ ꯂꯨꯍꯣꯡꯅꯤꯡꯗꯦ ꯍꯥꯏꯔꯤꯁꯦ ꯅꯨꯄꯥꯗ ꯊꯥꯖꯕ ꯂꯩꯇ꯭ꯔꯦ ꯍꯧꯖꯤꯛꯇꯤ
ꯑꯩꯁꯨ ꯊꯥꯖꯕ ꯁꯨꯡ ꯉꯝ ꯉꯝꯗ꯭ꯔꯦ ꯃꯄꯥꯟ ꯂꯣꯝꯗꯗꯤ ꯃꯥꯅ ꯅꯨꯡꯁꯤꯕ ꯁꯥꯕꯁꯦ ꯀꯅꯥꯅꯁꯨ ꯊꯥꯖꯔꯣꯏ ꯃꯥꯅ ꯑꯗꯨꯃꯥꯏꯅ ꯇꯧꯅꯤ ꯍꯥꯏꯕꯗꯨ
ꯌꯥꯝꯅ ꯑꯦꯛꯇꯤꯡ ꯌꯥꯝꯅꯁꯨ ꯍꯩꯕ ꯅꯨꯄꯥꯗꯨꯀꯣ ꯁꯥꯖꯤꯟꯅꯕ ꯑꯣꯏꯗ꯭ꯔꯗꯤ ꯇꯤ ꯑꯗꯨ ꯁꯥꯖꯤꯟꯅꯕ ꯑꯣꯏꯔꯝ ꯑꯣꯏꯕꯒꯤꯅꯤꯅ ꯅꯨꯄꯤ ꯑꯇꯣꯞꯄ ꯀꯣꯏꯕ ꯉꯝꯕꯁꯦ ꯃꯥ ꯑꯁꯦꯡꯕꯒꯤ ꯑꯣꯏꯔꯗꯤ ꯃꯥꯒꯤ ꯅꯨꯄꯤꯗ ꯑꯗꯨꯃꯛ ꯅꯨꯡꯁꯤꯅ ꯑꯇꯣꯞꯄ ꯅꯨꯄꯤꯗ ꯀꯣꯏꯅꯤꯡꯒꯦꯔꯥ ꯅꯪ ꯑꯣꯏꯔꯁꯨ ꯑꯩ ꯑꯣꯏꯔꯁꯨ ꯅꯨꯄꯥꯗꯨ ꯌꯥꯝ ꯅꯨꯡꯁꯤꯔꯗꯤ ꯅꯨꯄꯥ ꯑꯇꯣꯞꯄꯗꯁꯨ ꯌꯦꯡꯅꯤꯡꯗꯦꯅ
ꯎꯝ ꯀꯣꯏꯅꯤꯡꯗꯦ
ꯍꯣꯏ ꯑꯗꯨꯗꯤ ꯃꯥꯁꯦ ꯁꯥꯖꯤꯟꯅꯕ ꯑꯣꯏꯔꯝꯗꯣꯏꯅꯦꯕ ꯁꯣꯏꯗꯅ
ꯎꯝ ꯈꯨꯄꯥꯛꯅ ꯊꯥꯗꯣꯏꯅꯦ
ꯑꯗꯨꯅꯦ ꯑꯩꯗꯤ ꯑꯩꯗꯤꯒꯣ ꯅꯨꯄꯥꯗꯨꯁꯨ ꯇꯣꯛꯈ꯭ꯔꯣ ꯑꯩꯗꯤ ꯃꯥꯒꯤ ꯅꯨꯄꯤꯒ ꯃꯥꯒꯤ ꯃꯆꯥꯅꯨꯄꯥꯗꯨ ꯈꯟꯕꯗ ꯌꯥꯝ ꯅꯨꯡꯉꯥꯏꯇꯦ
ꯍꯣꯏ ꯃꯣꯏꯗꯣ ꯀꯩꯀꯩ ꯈꯜꯂꯝꯒꯦꯔꯀꯣ
ꯑꯗꯨꯅꯦ ꯍꯜꯂꯛꯄꯤ ꯍꯥꯏꯕ ꯃꯤꯡꯊꯣꯟꯁꯦ ꯈ꯭ꯋꯥꯏꯗꯒꯤ ꯃꯤꯡꯊꯣꯟꯁꯦ ꯈ꯭ꯋꯥꯏꯗꯒꯤ ꯄꯥꯝꯗꯕꯅꯦꯕ ꯑꯣ ꯍꯥꯏꯗꯤ ꯍꯧꯖꯤꯛ ꯍꯧꯖꯤꯛ ꯑꯩꯈꯣꯏꯅ ꯂꯩꯔꯤꯕ ꯃꯐꯝꯁꯤꯗꯤ
ꯎꯝ
ꯊꯥꯗ ꯌꯥꯝ ꯂꯥꯎꯋꯦꯅꯀꯣ
ꯎꯝ ꯎꯝ ꯎꯝ ꯍꯣꯏ ꯑꯩꯈꯣꯏ ꯑꯅꯤꯗꯤ ꯑꯣꯏꯗꯕ ꯑꯣꯏꯁꯅꯨꯀꯣ
ꯑꯣꯏꯗꯕ ꯑꯣꯏꯔꯁꯨ ꯅꫭꯏ ꯌꯨꯝ ꯄꯥꯟꯗ꯭ꯔꯁꯨ ꯌꯥꯔꯦꯗ ꯑꯗꯨ
ꯑꯗꯨꯅꯦ ꯑꯗꯨꯅ ꯑꯩ ꯑꯁ ꯄꯥꯅꯤꯡꯗꯦ ꯄꯥꯅꯤꯡꯗꯦ ꯁꯨꯃꯥꯏꯅꯅꯦ ꯄꯨꯟꯁꯤ ꯆꯨꯞꯄ ꯂꯩꯁꯥ ꯑꯗꯨꯝ ꯇꯔꯧꯒ ꯂꯩꯌ ꯂꯩꯖꯔꯒꯦ ꯁꯦꯟ ꯌꯥꯝ ꯇꯂ ꯅꯨꯡꯉꯥꯏꯊꯣꯛꯂꯒꯦ ꯀꯣꯏꯕ ꯌꯥꯝ ꯆꯠ
ꯍꯣꯏ ꯀꯣꯏꯕ ꯀꯣꯏꯕ ꯃꯐꯝ ꯃꯐꯝ ꯂꯥꯞꯇ ꯂꯥꯞꯅꯀꯣ ꯑꯗꯨ ꯍꯣꯏ ꯑꯗꯨ ꯑꯣꯏꯔꯁꯨ ꯊꯥꯖꯕ ꯉꯝꯗꯔꯦ ꯃꯤꯁꯤꯡꯁꯦ ꯃꯥꯁꯦ ꯐꯥꯕ꯭ꯔꯥ ꯑꯣ ꯐꯥꯅꯤ ꯍꯥꯏꯅ ꯈꯜꯂꯝꯃꯗꯤ ꯐꯥꯔꯝꯗꯦ ꯐꯔꯔꯣꯏꯗ꯭ꯔꯥ ꯍꯥꯏꯅ ꯈꯜꯂꯁꯨ ꯐꯔꯝꯗꯦ ꯑꯩꯈꯣꯏꯒꯤ ꯁꯃꯥꯖꯁꯦ ꯂꯣꯏꯈ꯭ꯔꯕꯅꯤ
ꯃꯥꯅꯦ ꯑꯃ ꯐꯥꯎꯕꯗ ꯊꯥꯖꯕ ꯂꯩꯇ꯭ꯔꯦ ꯅꯨꯡꯁꯤꯕ ꯍꯥꯏꯕꯕꯨ ꯏꯃꯥꯅ ꯈꯛꯇ ꯐꯖꯅ ꯅꯨꯡꯁꯤꯕꯅꯦ ꯃꯤ
ꯑꯗꯨꯅꯦ ꯑꯗꯨꯅꯦ ꯑꯗꯨꯅꯦ ꯏꯔꯨ ꯑꯗꯨꯅꯦ ꯑꯩ ꯅꯨꯄꯥ ꯑꯣꯏꯒꯦꯔꯥ ꯏꯔꯨꯞ ꯑꯣꯏꯒꯦꯔꯥ ꯀꯅꯥꯁꯨ ꯊꯥꯖꯔꯣꯏꯗꯕꯅꯤ ꯍꯟꯗꯛꯁꯦ
ꯑꯗꯨꯅꯦ ꯍꯧꯖꯤꯛꯀꯥꯟꯗꯤ ꯌꯥꯝ ꯂꯨꯔꯕꯅꯦ
ꯑꯗꯨꯅꯦ ꯑꯗꯨꯒꯤ ꯏꯁꯥ ꯏꯁꯥꯅ ꯆꯦꯛꯁꯤꯟ ꯆꯦꯛꯁꯤꯟꯅ ꯂꯩꯒꯗꯧꯕꯅꯤ ꯏꯁꯥ ꯏꯁꯥꯅ ꯏꯁꯥ ꯏꯁꯥꯗ ꯌꯦꯡꯒꯗꯧꯕꯅꯤ ꯍꯧꯖꯤꯛꯇꯤ ꯃꯤꯉꯣꯟꯗ ꯅꯪꯅ ꯑꯩꯉꯣꯟꯗ ꯌꯦꯡꯕꯤꯌꯣ ꯍꯥꯏꯅ ꯍꯥꯏꯔꯁꯨ ꯌꯥꯗ꯭ꯔꯦꯅ
ꯌꯥꯗ꯭ꯔꯦ ꯃꯤꯅꯁꯨ ꯎꯁꯤꯠꯄꯤꯔꯔꯣꯏ
ꯑꯗꯨꯅꯦ ꯑꯗꯨꯒꯤ
ꯐꯠꯇꯕ ꯍꯥꯏꯕꯁꯤꯁꯨ ꯌꯥꯝ ꯂꯨꯈ꯭ꯔꯖꯥꯅꯤ
ꯑꯗꯨꯅꯦ ꯁꯦꯟ ꯄꯥꯏꯗꯔꯗꯤꯀꯣ ꯃꯤꯅꯁꯨ ꯎꯁꯤꯠꯂꯔꯣꯏ ꯃꯤꯈꯛꯅꯗꯤ ꯏꯃꯨꯡ ꯈꯣꯏꯅꯁꯨ ꯎꯁꯤ
ꯎꯃꯤꯡ ꯈꯣꯏꯅꯁꯨ ꯍꯣꯏ ꯍꯣꯏ
ꯏꯃꯨꯡꯅ ꯈ꯭ꯋꯥꯏꯗꯒꯤ ꯍꯦꯟꯕꯅꯤ ꯎꯁꯤꯠꯇꯕꯁꯦ ꯄꯩꯁꯥꯒꯨꯝꯕ ꯄꯥꯏꯗ꯭ꯔꯗꯤꯀꯣ ꯑꯗꯨꯅꯤ ꯑꯗꯨꯒꯤ
ꯁꯨꯝꯕ ꯑꯗꯨꯝ ꯍꯩꯔꯑꯒꯦ ꯅꯪꯁꯦ
ꯍꯣꯏ ꯑꯩꯗꯤ ꯑꯆꯨꯝꯕ ꯑꯆꯨꯝꯕ ꯌꯥꯝ ꯍꯥꯏꯔꯛꯄꯅꯤ
ꯎ ꯀꯩꯔꯣ ꯑꯗꯨꯝ ꯈꯣꯡ ꯈꯤꯉꯒ ꯂꯩꯔꯤꯁꯦ
ꯉꯔꯥꯡ ꯉꯍꯥꯟꯁꯦ
ꯎꯝ ꯅꯪꯗꯤ ꯁꯥꯟꯅꯕꯒꯨꯝꯕ ꯌꯦꯡꯗꯕ꯭ꯔꯣ
ꯑꯩꯗꯤ ꯌꯦꯡꯗꯦ ꯑꯩꯗꯤ ꯑꯩꯗꯤ ꯌꯦꯡꯅꯤꯡꯗꯦ ꯁꯨꯛꯌꯦꯡ ꯌꯦꯡꯅꯤꯡꯗꯦ꯫
ꯑꯗꯨ ꯁꯥꯟꯅꯕ ꯍꯥꯏꯕꯕꯨ ꯀꯔꯤꯒꯨꯝꯕ ꯌꯦꯡꯒꯟꯕ꯭ꯔꯥ ꯂꯩꯕꯗꯤ ꯂꯩꯔꯕꯝꯅꯤꯅ ꯑꯃꯗꯤ ꯅꯪꯅ ꯈꯤꯇꯪ ꯄꯥꯝꯕ
ꯄꯥꯝꯗꯦ ꯑꯝ ꯑꯃ ꯄꯥꯝꯃꯣ ꯍꯥꯏꯔꯗꯤ ꯑꯃ ꯂꯩꯑꯦ꯫ ꯃꯤ ꯑꯅꯤꯒꯨꯝꯕ ꯁꯥꯟꯅꯕ ꯃꯔꯤꯁꯨ ꯁꯥꯟꯅꯕ ꯌꯥꯕ
ꯑꯣ ꯑꯣ ꯑꯩꯅ ꯁꯥꯟꯅꯕ ꯆꯠꯄꯒꯨꯝꯕꯗꯨꯔꯣ ꯑꯩꯅ ꯁꯥꯟꯅꯕ ꯆꯠꯄꯒꯨꯝꯕꯗꯨꯔꯣ
ꯍꯣꯏ ꯍꯣꯏ ꯍꯣꯏ ꯅꯪꯅ ꯁꯥꯟꯅꯕ ꯆꯠꯄ ꯈꯣꯏꯗꯨꯗꯣ ꯑꯗꯨꯗꯤ ꯄꯥꯝꯃꯤ
ꯑꯣ ꯑꯗꯨꯗꯤ ꯅꯨꯡꯉꯥꯏꯕꯅꯦ ꯌꯦꯡꯕꯁꯨ ꯌꯦꯡꯕ ꯀꯥꯟꯗ ꯌꯦꯡꯕꯗꯁꯨ ꯌꯥꯝ ꯂꯦꯝꯕꯅꯦ꯫
ꯍꯣꯏ ꯁꯅꯥꯕꯗ ꯈꯜꯂꯛꯑꯣ ꯍꯥꯏꯔꯗꯤ ꯑꯗꯨ ꯈꯟꯗꯣꯏꯕ ꯑꯇꯣꯞꯄꯗꯤ ꯂꯩꯇ꯭ꯔꯦ
ꯑꯇꯣꯞꯄꯗꯤ ꯂꯩꯇ꯭ꯔꯦ
ꯑꯇꯣꯞꯄꯗꯤ ꯂꯩꯇ꯭ꯔꯦ
ꯅꯣꯡꯃ ꯄꯨꯕꯤꯒꯦ ꯁꯥꯟꯅꯕ ꯆꯠꯄꯗ ꯑꯗꯣ ꯑꯌꯨꯛ ꯉꯟꯇꯥ ꯍꯧꯒꯠꯇꯣꯏꯅꯤꯀꯣ ꯑꯌꯨꯛ ꯉꯟꯇꯥ ꯆꯠꯇꯣꯏꯅꯦ ꯅꯠꯇ꯭ꯔꯗꯤ ꯅꯨꯃꯤꯗꯥꯡ ꯅꯨꯡꯊꯤꯟꯋꯥꯏꯗ ꯆꯠꯄꯗꯤ ꯃꯤ ꯌꯥꯝ ꯂꯩꯔꯒꯅꯦ ꯁꯥꯟꯅꯕ ꯃꯇꯝ ꯐꯪꯗꯦꯕ ꯃꯣꯏꯅ ꯑꯗꯨꯝ ꯁꯥꯟꯅꯩ ꯁꯥꯟꯅꯕ ꯃꯐꯝꯗꯨꯗ ꯆꯪꯕ ꯌꯥꯗꯦ
ꯑꯗꯨꯒ ꯃꯣꯏꯗꯤ ꯍꯩꯕꯒꯤꯀꯣ
ꯃꯣꯏꯗꯤ ꯌꯥꯝ ꯍꯩꯕꯒꯤ ꯍꯣꯏ
ꯍꯣꯏ ꯀꯤꯌꯦ ꯑꯩꯁꯨ ꯏꯀꯥꯏꯌꯦꯗ ꯑꯗꯨꯃꯛꯇꯤ ꯑꯗꯨꯅꯤ ꯇꯝ ꯇꯝꯔꯗꯤꯀꯣ ꯈ꯭ꯋꯥꯏꯗꯒꯤ ꯇꯝꯕ ꯃꯤ ꯇꯝꯕ ꯀꯟꯕ ꯃꯤꯅ ꯈ꯭ꯋꯥꯏꯗꯒꯤ ꯇꯞꯅ ꯇꯞ ꯅ ꯑꯗꯨꯝ ꯍꯩꯔꯛꯄꯅꯦꯗ
ꯍꯩꯔꯛꯄꯅꯤ ꯃꯣꯏ
ꯀꯔꯤꯁꯨ ꯍꯦꯟꯖꯤꯟꯅ ꯈꯟꯒꯅꯨ
ꯅꯪꯗꯤ ꯑꯌꯨꯛꯇ ꯆꯦꯟ ꯆꯦꯟꯕꯒꯨꯝꯕ ꯑꯌꯨꯛ ꯉꯟꯇꯥ ꯆꯦꯟ
ꯑꯁ ꯉꯝꯗꯦꯗ ꯑꯩꯗꯤ
ꯁꯦꯁ ꯅꯣꯡ ꯅꯍꯥꯟꯗꯤ ꯅꯨꯃꯤꯠ ꯀꯌꯥꯒꯤꯔꯗꯤ ꯆꯦꯜꯂꯝꯃꯦꯅꯦ ꯅꯪꯁꯨ
ꯈꯔ ꯈꯔꯗꯤ ꯑꯁ ꯑ ꯄꯨꯟꯁꯤ ꯁꯤ ꯁꯤꯅꯦ ꯋꯥꯔꯤꯅꯦ ꯄꯨꯡ ꯄꯨꯡꯒꯤ ꯋꯥꯔꯤꯅꯦ
ꯉꯁꯤꯗꯒꯤ ꯍꯧꯅ ꯑꯩ ꯆꯦꯜꯂꯒꯦ ꯍꯥꯏꯕꯗꯣ ꯑꯗꯨꯒ ꯍꯌꯦꯡ ꯍꯌꯦꯡ ꯃꯔꯛ ꯆꯦꯂꯒ ꯍꯥ꯫
ꯋꯥꯔꯦ ꯈꯣꯠꯂꯦ ꯍꯥꯏꯅ ꯑꯗꯨꯝ ꯂꯩꯗꯣꯏꯅꯦ ꯌꯥꯝ ꯄꯛꯇ꯭ꯔꯥ ꯑꯩꯅꯦ ꯑꯩ ꯑꯩꯩꯅꯦ ꯌꯥꯝ ꯇꯧꯒꯟꯕꯁꯦ ꯑꯗꯨꯃꯥꯏꯅ
ꯑꯩꯁꯨ ꯑꯩꯁꯨ ꯑꯩꯁꯨ ꯑꯗꯨꯃꯥꯏꯅ ꯇꯧꯋꯦ ꯍꯌꯦꯡꯗꯒꯤ ꯍꯧꯔꯦꯟ ꯉꯟꯇꯥ ꯍꯧꯒꯠꯀꯅꯤ ꯍꯥꯏꯕꯁꯦ ꯑꯩ ꯇꯨꯝꯕ ꯈꯨꯗꯤꯡꯅ ꯑꯗꯨꯝꯅ ꯍꯥꯏꯔꯅꯤꯕ ꯑꯗꯣ ꯑꯌꯨꯛꯇꯗꯤ ꯄꯨꯡ ꯇꯔꯥ ꯇꯨ
ꯁꯨꯡꯉꯝ ꯉꯝꯗꯕꯅꯦ ꯏꯕꯦꯝꯃꯥ ꯁꯨꯡꯉꯝ ꯉꯝꯗꯕꯅꯦ ꯏꯕꯦꯝꯃꯥ
ꯀꯃꯥꯏꯅ ꯇꯧꯁꯤꯔꯥ ꯃꯤ ꯑꯃ ꯂꯦꯞꯍꯟꯁꯤꯔꯥ ꯄꯨꯡ ꯇꯔꯥ ꯇꯥ ꯑꯩ ꯄꯨꯡ ꯇꯔꯨꯛꯇ ꯍꯧꯒꯠꯇꯔꯗꯤ ꯐꯨꯕꯤꯌꯣ ꯆꯩꯅ ꯐꯨꯕꯤꯌꯣ ꯍꯥꯏꯔꯒ
ꯍꯣꯠꯅꯁꯦ ꯑꯗꯨꯝ ꯍꯣꯠꯅꯔꯗꯤ ꯉꯝꯒꯗꯕ ꯃꯥꯜꯂꯤ